ꯑꯣꯐ ꯇꯥꯕꯔꯣ
ꯇꯥꯕ꯭ꯔꯣ
ꯍꯣꯏ
ꯇꯥꯏꯌꯦ ꯀꯩꯗꯧꯔꯤꯅꯣ?
ꯍꯥ
ꯔꯣꯃꯤꯅꯣ?
ꯑꯗꯨꯝ ꯀꯣꯜ ꯇꯦꯔꯒ ꯂꯩꯔꯝꯕꯅꯦ꯫
ꯑꯣ ꯆꯥꯛ ꯆꯥꯔꯕꯣ?
ꯆꯥꯗ꯭ꯔꯤ ꯊꯣꯡꯉꯤ꯫
ꯀꯔꯤ ꯃꯊꯦꯜ ꯊꯣꯡꯒꯦ ꯑꯩꯗꯤ ꯇꯨꯝꯂꯒ ꯂꯩꯑ ꯆꯥ ꯆꯥꯔꯦ ꯇꯣꯝꯅ ꯂꯩ
ꯉꯟꯃꯟꯗ꯭ꯔꯣ ꯆꯥꯕꯗꯣ
ꯎꯝ ꯍꯧꯖꯤꯛꯇꯤ
ꯍꯧꯖꯤꯛꯇꯤ ꯑꯗꯨꯝ ꯌꯥꯏꯗ ꯉꯥꯟꯟꯅ ꯇꯨꯝꯕꯅ ꯐꯔꯦ꯫
ꯄꯨꯡ ꯇꯥꯔꯦꯠ ꯇꯥ ꯉꯥꯏꯔꯤꯗ
ꯎꯝ
ꯅꯪꯗꯤ ꯀꯔꯤ ꯌꯦꯟꯁꯥꯡ ꯊꯣꯡꯕ꯭ꯔꯣ?
ꯌꯦꯟꯗꯦꯝ
ꯑꯣ ꯃꯤ ꯀꯌꯥꯒꯤꯅꯣ?
ꯃꯤ ꯉꯁꯤꯗꯤ ꯌꯥꯝꯃꯦ ꯌꯨꯝꯗ ꯂꯩꯇꯕꯒꯤꯀꯣ꯫
ꯎꯝ
ꯃꯤꯒꯤ ꯌꯨꯝꯗ ꯑꯣꯏꯕ ꯑꯗꯨꯒꯤ
ꯌꯦꯟꯗꯦꯝ ꯈꯛ ꯊꯣꯡꯕ꯭ꯔꯅꯦ ꯌꯦꯟꯗꯦꯝ ꯍꯩꯔꯤꯗꯕ ꯀꯟꯐꯤꯗꯦꯟ ꯑꯣꯏꯅ ꯍꯥꯏꯔꯤꯗꯕ
ꯌꯦꯟꯗꯦꯝꯒ ꯀꯔꯤ ꯀꯔꯤꯗ ꯈꯪꯗꯦ ꯉꯁꯥꯏ ꯊꯣꯡꯕꯅꯦ ꯃꯣꯔꯣꯛ ꯍꯦꯄꯒ
ꯎꯝ ꯎꯝ
ꯑꯗꯒꯨꯝꯕ ꯈꯔ ꯑꯩꯅ ꯆꯥꯅꯤꯡꯗꯕ ꯑꯃ ꯌꯥꯎꯕꯒꯤ ꯑꯩꯅ ꯄꯥꯝꯅꯤꯡꯗꯕ
ꯎꯝ
ꯀꯩ ꯍꯥꯏꯕ
ꯑꯥ
ꯂꯩꯔꯥ ꯃꯈꯨꯣꯁꯦ ꯌꯥꯝꯃꯦꯀꯣ
ꯑꯩꯒꯤ
ꯑ ꯌꯥꯝꯗꯦꯗ ꯐꯖꯅ ꯇꯥꯏꯗ
ꯑ ꯃꯤꯒꯤ ꯌꯨꯝꯗ ꯂꯩꯈꯔꯦꯀꯣ
ꯑꯣ
ꯑꯤꯁ
ꯀꯔꯤ ꯇꯧꯔꯅꯤ ꯍꯧꯖꯦ
ꯇꯨꯝꯂꯒ ꯂꯩꯌꯦꯦ ꯄꯣꯊꯥꯔꯤꯌꯦ
ꯑꯩ ꯍꯥꯏꯕꯦ ꯑꯗꯨꯝ ꯇꯨꯝꯃꯗꯣꯏꯔꯣ
ꯇꯨꯝꯃꯣ ꯑꯩ ꯗꯨꯗꯤ ꯅꯥꯠ ꯗꯨꯗꯤ ꯂꯩꯌꯦ
ꯅꯥꯏꯗꯨ꯭ꯌꯇꯤ
ꯍꯥꯥ
ꯍꯣꯏ ꯑꯍꯤꯡꯒꯤ ꯗꯨ꯭ꯌꯇꯤ ꯊꯣꯛꯀꯗꯕ ꯂꯩꯌꯦ
ꯑꯣ
ꯍꯣꯏ ꯍꯣꯏ ꯍꯣꯏ
ꯁꯠꯀꯗꯧꯕꯅꯦ
ꯑꯣ ꯅꯪ ꯅꯪꯗꯤ ꯄꯨꯡ ꯀꯌꯥꯗ ꯆꯥꯛ ꯆꯥꯕꯤꯒꯦꯔꯣ ꯑ
ꯆꯥꯛꯁꯦ ꯎꯝ ꯉꯥꯏꯍꯥꯛ ꯂꯩꯗꯤ ꯆꯥꯒꯅꯤ ꯑꯩꯁꯦ ꯃꯥꯏꯒꯤ ꯎ ꯃꯥꯏꯒꯤ ꯃꯔꯤꯗꯣ ꯎꯕ ꯌꯥꯗ꯭ꯔꯦꯕ ꯃꯩ ꯁꯤꯡ ꯑꯗꯨꯝ ꯇꯧꯔ
ꯑ
ꯑꯩ ꯋꯥꯈꯥꯎꯗꯣ ꯉꯁꯥꯏ ꯃꯥꯏ ꯆꯤꯡꯕ
ꯁꯦꯟꯗꯟꯒꯨꯝꯕ ꯇꯣꯡꯉꯣꯟ ꯃꯥꯏ ꯆꯤꯡꯒꯟꯕ ꯃꯤꯁꯦ ꯑꯗꯨꯝ ꯇꯣꯏꯅ ꯆꯤꯡꯕꯅꯦ ꯑꯩꯁꯨ ꯌꯥꯝ ꯇꯧꯔꯝꯃꯦ ꯑꯩꯁꯦ ꯀ꯭ꯂꯥꯁ ꯐꯣꯔ ꯀꯥꯔꯤ ꯀꯥꯟꯗ ꯀꯟꯅ ꯆꯤꯡꯉ ꯇꯥꯔꯕ꯭ꯔꯣ
ꯑꯩ ꯋꯥꯈꯜꯗ ꯁꯤꯔꯅꯤꯁꯤꯅꯦꯕ ꯍꯣꯏ
ꯃꯇꯣꯝꯇ ꯏꯟꯊꯣꯛꯇꯕ꯭ꯔꯣ ꯃꯥꯏꯅ ꯇꯥꯏꯌꯦ ꯃꯥꯏ ꯆꯤꯡꯕꯗꯣ ꯃꯇꯣꯝꯇ ꯏꯟꯊꯣꯛꯇ ꯕ
ꯑꯗꯨꯅꯦ ꯑꯩꯅ ꯑꯩꯗꯤ ꯉꯁꯤꯅ ꯑꯍꯥꯟꯕꯅꯦꯕ
ꯑꯥ
ꯃꯩ ꯆꯤꯡꯕꯗꯣ ꯉꯁꯤꯅ ꯑꯍꯥꯟꯕ ꯑꯣꯏꯕ ꯅꯪꯅ ꯍꯧꯖꯤꯛ ꯁꯤꯖꯤ ꯍꯥꯏꯕꯒꯨꯝꯕ ꯃꯅꯤꯡꯗ ꯃꯊꯟꯇ ꯆꯣꯡꯊꯣꯛꯑꯦꯕ ꯂꯣꯏꯅꯃꯛ ꯆꯤꯡꯈ꯭ꯔꯕꯒꯤ ꯑꯩ ꯀꯣꯛꯇꯒꯤ ꯑꯩꯒꯤ ꯆꯈꯥꯎ ꯆꯤꯡꯉꯦ ꯍꯥꯏꯕ
ꯆꯤꯡꯕꯗꯣ ꯏꯟꯕꯅꯦ ꯏꯟꯕꯗꯣ ꯐꯕꯅꯦꯕꯀꯣ ꯏꯟ ꯏꯟꯗꯕꯤꯗ ꯏꯟꯕꯗꯅ ꯅꯪ ꯁꯦꯔ ꯑꯣ ꯇꯉꯥꯏ ꯐꯗꯅ ꯂꯩꯕꯥꯛ ꯊꯤꯗꯅ ꯌꯥꯝ ꯑꯃꯨꯛ ꯏꯟꯊꯨꯔꯒ ꯏꯟꯊꯣꯛꯑ ꯁꯨ ꯅꯪꯉꯣꯟꯗ ꯀꯩꯅꯣꯝꯃ ꯄꯥꯜꯂꯒ ꯃꯥꯏꯗꯨꯗ ꯃꯥꯏꯒ ꯅꯪꯗꯣ ꯂꯥꯞꯊꯣꯛꯄ ꯉꯝꯗ꯭ꯔꯗꯤꯀꯣ ꯑꯗꯨꯝ ꯆꯤꯡꯅꯗꯣꯏꯅꯦꯕ ꯑꯩꯒꯤꯗꯨꯗꯤ ꯃꯊꯛꯇꯒꯤ ꯑꯃꯤꯔꯥꯗꯒꯤ ꯇꯥꯔꯛꯄꯅꯦꯕꯀꯣ ꯑꯩ ꯑꯉꯥꯡ ꯑꯣꯏꯔꯤꯉꯩꯗ ꯀ꯭ꯂꯥꯁ ꯀ꯭ꯂꯥꯁ ꯐꯣꯔꯗ ꯀ꯭ꯂꯥꯁ ꯐꯣꯔ ꯀꯥꯔꯤꯉꯩꯗ ꯆꯤꯡꯕꯗꯣ ꯃꯈꯥꯗ ꯏꯃꯥꯅ ꯋꯥꯏ ꯇꯥꯏꯕꯒꯤ ꯆꯣꯠ ꯑꯗꯨꯒꯤ ꯋꯨꯜ ꯕꯣꯗꯤꯁꯦ ꯁꯣꯀꯦꯠ ꯇꯧꯔꯕꯅꯦꯕ ꯍꯧꯖꯤꯛꯀꯤ ꯃꯥꯏꯗꯨꯅ ꯏꯟꯊꯣꯛꯄꯗꯣ ꯑꯩꯗ ꯏꯜꯂꯦꯕ ꯄꯥꯏꯗꯤ ꯄꯥꯏꯌꯦꯕ ꯏꯜꯂꯁꯨ ꯍꯧꯖꯤꯛꯀꯤ ꯈꯨꯠꯇꯨꯗ ꯃꯔꯤꯗꯣ ꯅꯞꯁꯤꯜꯂꯒ ꯂꯥꯛꯄꯒꯤꯀꯣ
ꯑꯥꯎ
ꯆꯤꯡ ꯃꯔꯛꯇꯨꯗ ꯑꯗꯨ ꯈꯛꯅꯦ ꯑꯗꯣ ꯇꯣꯏꯅ ꯆꯤꯡꯈ꯭ꯔꯦ ꯃꯥꯏ ꯆꯤꯡꯕ ꯍꯧꯕꯒꯤ
ꯇꯂꯦꯍꯦ
ꯅꯪꯒꯤꯗꯣ ꯉ ꯉꯍꯥꯛ ꯑꯗꯨꯝ ꯃꯥꯏꯒ ꯑꯩꯒ ꯆꯥꯟꯅꯗꯕꯀꯣ
ꯑꯣ ꯑꯁꯨꯃꯥꯏꯅ ꯃꯤꯁꯦ ꯃꯩ ꯆꯥꯟꯅꯗꯕ ꯂꯩꯕ
ꯑꯥꯎ ꯃꯩ ꯆꯥꯟꯅꯗꯕ ꯏꯁꯤꯡ ꯆꯥꯟꯅꯗꯕ ꯂꯩꯕꯅꯤ
ꯑꯣ ꯑꯗꯨꯗꯤ ꯑꯩꯁꯦ ꯃꯥꯏ ꯑꯗꯨꯒꯤ ꯏꯃꯥꯅ ꯍꯥꯏ ꯑꯁ ꯑꯁꯤ ꯅꯨꯄꯤꯗꯤ ꯍꯥꯟꯅꯗꯤ ꯑꯉꯥꯡ ꯃꯆꯥ ꯑꯣꯏꯔꯤꯉꯩꯗꯗꯤ ꯌꯥꯝꯅ ꯀꯤꯒꯟꯗꯕꯅꯦ ꯁꯅꯥ ꯍꯨꯠꯄ ꯐꯥꯎ ꯀꯥꯞꯇꯦ ꯑꯗꯣ ꯍꯟꯗꯛꯇꯤ ꯃꯩ ꯀꯤꯕ ꯀꯔꯤ ꯀꯔꯤ ꯂꯣꯏꯅꯃꯛ ꯀꯤꯗꯕ ꯂꯩꯇ꯭ꯔꯦ ꯍꯥꯏ ꯑꯩꯉꯣꯟꯗ ꯀꯤꯕ ꯅꯠꯇꯕ ꯂꯩꯗꯅ ꯒ꯭ꯌꯥꯁ ꯑꯣꯟ ꯇꯧꯔꯁꯨ ꯃꯩ ꯆꯤꯡꯒꯅꯤ ꯔꯥꯏꯁ ꯀꯨꯀꯔ ꯑꯣꯟꯗ ꯖꯦꯛ ꯊꯤꯜꯂꯁꯨ ꯆꯤꯡꯒꯅꯤ ꯐꯣꯟ ꯆꯥꯔꯁ ꯇꯧꯔꯁꯨ ꯆꯤꯡ ꯒꯅꯤ ꯉꯁꯥꯏꯁꯨ ꯐꯣꯟ ꯆꯥꯔ ꯑꯩꯗꯣ ꯐꯣꯟꯁꯨ ꯆꯣꯠꯄ ꯅꯣꯡ ꯀꯟꯅ ꯇꯥꯑꯦꯕ ꯉꯁꯥꯏꯗꯣ
ꯎꯝ
ꯑꯗꯨꯒꯤ ꯈꯨꯠꯁꯨ ꯆꯣꯠꯄ ꯅꯣꯡꯁꯨ ꯆꯣꯠꯕ ꯑꯗꯨꯒ ꯉꯁꯥꯏ ꯔꯦꯟꯒꯤ ꯃꯐꯝꯗꯅꯦꯕ ꯃꯩꯗꯣ ꯈꯔ ꯅꯦꯀꯦꯠ ꯌꯥꯎꯕꯒꯤꯔ ꯈꯪꯗꯦ ꯁꯦꯟꯗꯟꯁꯨ ꯍꯥꯞꯇꯕꯤ ꯏꯆꯣꯠ ꯆꯣꯠꯂ ꯑꯩ ꯈꯨꯠꯁꯨ ꯂꯣꯏꯅ ꯆꯣꯠꯈ꯭ꯔꯕ ꯑꯗꯨꯗ ꯆꯤꯡꯉꯒ ꯑꯩꯕꯨ ꯆꯤꯡꯕ ꯑꯩ ꯐꯣꯟꯗꯨ ꯄꯥꯏꯈ꯭ꯔꯕꯅꯦ ꯐꯣꯟ ꯑꯩ ꯉꯍꯥꯛ ꯂꯧꯗ꯭ꯔꯦ ꯃꯄꯥꯟꯗ ꯀꯨꯏꯅ ꯐꯝꯃꯒ ꯐꯣꯟ ꯐꯥꯎ ꯁꯣꯛꯄ ꯀꯤꯕ ꯋꯥꯅꯤ ꯀꯤꯒꯟꯕꯗꯨꯒ ꯑꯗꯨꯗꯤ ꯑꯩꯁꯦ ꯃꯩ ꯆꯥꯟꯅꯗ꯭ꯔꯦ
ꯑꯗꯨꯅꯦ ꯑꯗꯨꯗꯤ ꯆꯦꯛꯁꯤꯟꯕ ꯇꯥꯕ ꯑꯩꯈꯣꯏ ꯀꯤ ꯈꯨꯟꯒꯤ ꯐꯪꯁꯟ ꯑꯣꯏꯔꯁꯨ ꯌꯨꯝꯒꯤ ꯃꯥꯏ ꯌꯥꯗ꯭ꯔꯦ ꯍꯥꯏꯔꯁꯨ ꯑꯩ ꯁꯨꯛ ꯁꯦꯝ ꯁꯦꯝꯗꯕꯅꯦ ꯆꯥꯟꯅꯗꯦꯅ ꯑꯩ ꯐꯅ ꯅꯣꯂꯦꯖ ꯂꯩꯔꯁꯨ ꯌꯥꯗꯕꯅꯦꯕꯀꯣ ꯕꯥ ꯕꯥꯏ ꯃꯤꯁꯇꯦꯛ ꯑꯃꯗ ꯕꯥꯏ ꯃꯤꯁꯇꯦꯛ ꯑꯃꯗ ꯍꯦꯛꯇ ꯊꯦꯡꯂꯛꯀꯅꯦꯕ
ꯑꯣ ꯑꯗꯨ ꯒ꯭ꯌꯥꯁꯀꯨꯝꯕ ꯑꯣꯟ ꯇꯧꯔꯁꯨ ꯑꯩꯉꯣꯟꯗ ꯆꯥꯂ ꯑꯗꯨꯒ ꯀꯣ ꯀꯩꯔꯥ ꯃꯥꯏꯛꯀꯨꯝꯕ ꯃꯥꯏꯀ꯭ꯔꯣꯐꯣꯟꯗꯣ
ꯎꯝ
ꯑꯗꯨꯒꯨꯝꯕꯁꯨ ꯑꯗꯨꯝ ꯆꯤꯡꯒꯅꯤ ꯑꯩꯕꯨ
ꯑꯣ ꯅꯪꯗꯤ ꯃꯥꯏꯀ꯭ꯔꯣꯐꯣꯟ ꯃꯥꯏꯀ꯭ꯔꯣꯐꯣꯟ ꯀꯃꯥꯏꯅ ꯇꯧꯔꯒ ꯆꯤꯡꯕ꯭ꯔꯥ
ꯆꯤꯡꯕ ꯂꯩꯕꯅꯤ ꯅꯪ ꯈꯪꯗꯕꯩꯅꯤ ꯅꯣꯛꯀꯅꯣ ꯅꯪ ꯆꯤꯡꯗ꯭ꯔꯣ
ꯃꯥꯏ ꯀ꯭ꯔꯥ ꯐꯣꯟꯕꯨ ꯆꯤꯡꯕ꯭ꯔꯅꯤ ꯅꯪ ꯀꯔꯝ ꯀꯥꯟꯗ
ꯑꯩ ꯑꯩꯌꯥ ꯅꯪ ꯈꯪꯗꯕꯗ ꯀꯔꯤꯔꯣ ꯅꯪ ꯇ꯭ꯔꯥꯏ ꯇꯧꯑꯣ ꯆꯁ ꯀꯨꯝꯕꯗ ꯆꯜꯂꯒ ꯍꯪꯉꯣ ꯃꯥ ꯑꯣꯄꯦꯇꯔꯗ
ꯆꯤꯡꯂꯝꯃꯣꯢꯍꯦ
ꯆꯤꯡꯉꯦ ꯆꯤꯡꯉꯦ ꯆꯤꯡꯕ ꯃꯐꯝ ꯂꯩꯕꯅꯦ ꯃꯔꯤ ꯃꯥꯒꯤ ꯃꯥꯔꯤꯗꯔꯥ ꯅꯠꯇ꯭ꯔꯒ ꯑꯁꯨꯃꯥꯏꯅ ꯆꯛ ꯆꯛ ꯇꯧꯕꯗꯣ ꯍꯣꯏ ꯍꯣꯏ ꯁꯤꯁꯇꯦꯝꯗ ꯑꯍꯣꯏ ꯑꯗꯨꯝ ꯐꯠꯇꯦ ꯍꯥꯏꯌꯦꯕ ꯑꯩꯈꯣꯏꯒꯤ ꯃꯥꯏ ꯑꯣ ꯆꯦꯡꯕꯅꯦ ꯅꯪ ꯈꯡꯗꯕꯩ ꯅꯪ ꯍꯣꯔꯦꯟ ꯒꯨꯒꯜꯗ ꯍꯪꯉꯣ
ꯎꯝ ꯅꯣꯏꯒꯤ ꯍꯥꯎꯁ ꯍꯣꯜ ꯀꯌꯥ ꯂꯩꯕ꯭ꯔꯣ ꯅꯣꯢ ꯈꯨꯟꯗꯥ
ꯐꯤꯁꯇꯤꯒꯨꯝꯕ ꯍꯦꯟꯒꯗ꯭ꯔꯣ ꯑꯗꯨꯃꯥꯏꯅ ꯂꯩꯌꯦ
ꯎꯝ ꯆꯤꯡꯗꯔꯣ ꯏꯝꯐꯥꯜ ꯂꯣꯝꯗꯔꯣ
ꯆꯤꯡ ꯃꯥꯛꯁꯨ ꯅꯠꯇꯦꯕꯥ ꯢꯝꯐꯥꯜ ꯃꯥꯛꯁꯨ ꯅꯠꯇꯦ ꯇꯥꯝꯄꯥꯛ ꯃꯛꯁꯨ ꯅꯠꯇꯦ
ꯋꯥ ꯑꯩꯈꯣꯏꯗꯤ ꯋꯥꯟ ꯐꯤꯐꯇꯤ ꯁꯨꯃꯥꯢ ꯂꯩꯌꯦ ꯋꯥꯟ ꯐꯤꯐꯇꯤ ꯍꯦꯜꯂꯦ
ꯕꯖꯥꯔꯗꯒꯤ
ꯅꯠꯇꯦ ꯑꯩꯅ ꯍꯥꯏꯕꯗꯤ ꯑꯩꯈꯣꯏ ꯑꯩꯈꯣꯏ ꯈꯨꯟꯒꯤ ꯌꯨꯝꯗꯣ
ꯑꯥ
ꯋꯥꯟ ꯐꯤꯐꯇꯤꯃꯨꯛ ꯂꯩꯌꯦꯕ ꯋꯥꯟ ꯋꯥꯟ ꯍꯟꯗ꯭ꯔꯦꯠ ꯐꯤꯇꯤ ꯎꯝ
ꯅꯪꯁꯦ ꯑꯩ ꯑꯩꯒꯤ ꯗ꯭ꯔꯥꯏꯕ ꯈꯪꯕ꯭ꯔꯣ
ꯍꯥꯥ
ꯑꯩꯈꯣꯏ ꯏꯃꯥꯟꯅꯕ꯭ꯔꯥ ꯑꯩꯒ
ꯃꯥꯟꯅꯗꯦ ꯑꯩꯅ ꯅꯪꯒꯤ ꯅꯌꯥꯝꯕ ꯅꯌꯥꯝꯕꯒꯤ ꯒ꯭ꯔꯨꯞ ꯑꯣꯏꯒꯅꯤ ꯑꯩꯈꯣꯏ ꯏꯆꯤꯟ ꯑꯥ ꯑꯥ ꯏꯆꯤꯟ ꯏꯅꯥꯎ ꯑꯍꯨꯝꯅꯤꯗꯅ
ꯍꯣꯏ ꯍꯣꯏ
ꯃꯆꯤꯟ ꯃꯅꯥꯎ ꯑꯍꯨꯝꯗꯨꯗ ꯅꯣꯏꯅ ꯈ꯭ꯋꯥꯏꯗꯒꯤ ꯑꯇꯣꯟꯕꯒꯤ ꯃꯆꯥꯁꯤꯡꯅꯤꯗꯅ
ꯑꯣ ꯑꯦꯝꯅ ꯍꯧꯕ꯭ꯔꯣ ꯅꯠꯇꯦ ꯅꯠꯇꯦ ꯇꯤꯅ ꯍꯧꯕ꯭ꯔꯣ
ꯇꯤ ꯀꯔꯤ
ꯅꯪꯁꯦ ꯀꯔꯤꯅꯣ ꯃꯅꯤꯄꯨꯔꯤ
ꯅꯠꯇꯦ ꯍꯦ ꯀꯔꯤ ꯅꯣꯅꯦ
ꯑꯗꯨꯗꯤ ꯏꯁꯄꯦꯜꯂꯤꯡ ꯍꯥꯟꯅ ꯍꯥꯎꯕ ꯑꯃ ꯍꯥꯢꯔꯣ ꯀꯗꯥꯏꯔꯣꯝꯗꯒꯤ
ꯑꯦ ꯑꯗꯨ ꯍꯥꯡꯕ ꯌꯥꯗꯦ ꯑꯉꯥꯎꯕꯤ
ꯑꯩ ꯍꯥꯏꯕꯗꯤ ꯎ ꯇꯝꯄꯥꯛꯃꯛꯇꯔꯣ ꯆꯤꯡꯔꯣꯝꯗꯔꯣ ꯍꯥꯏꯕ
ꯆꯤꯡꯗꯅꯤ ꯆꯤꯡꯗ
ꯆꯤꯡ ꯍꯥꯏꯁꯦ ꯑꯩꯈꯣꯏꯒꯤ ꯑꯆꯧꯕ ꯂꯥꯞꯅ ꯂꯩꯕꯗꯨꯔꯣ ꯅꯠꯇ꯭ꯔꯒ ꯑꯃꯗꯨꯔꯣ ꯃꯆꯥꯗꯨꯔꯣ ꯑ ꯃꯆꯥꯔꯣꯝꯒꯤꯀꯣ
ꯎꯝ
ꯌꯥꯝ ꯂꯥꯞꯇꯦꯅꯦ ꯑꯗꯨꯗꯤ
ꯎꯝ
ꯌꯝ ꯐꯩꯌꯦ
ꯉꯁꯤ ꯀꯔꯤ ꯀꯔꯤ ꯆꯠꯂꯨꯔꯒꯦ ꯅꯪꯗꯤ
ꯉꯁꯤꯁꯦ ꯄꯣꯠ ꯂꯣꯏꯁꯜꯂꯦ
ꯀꯔꯤ ꯄꯣꯠ ꯂꯣꯏꯁꯤꯟꯕ꯭ꯔꯣ
ꯑꯩꯥꯒꯤ ꯐꯅꯦꯛ ꯑꯣ ꯑꯩꯒꯤ ꯐꯅꯦꯛ ꯃꯈꯩ ꯁꯦꯞꯇ ꯊꯝꯃꯦ
ꯎꯝ
ꯑꯇꯣꯞꯄꯗꯤ ꯇꯧꯗꯦ ꯑꯁꯤ ꯈꯛꯇ ꯁꯦꯞꯇ ꯊꯝꯃꯦ
ꯑꯣ
ꯆꯪ ꯆꯥꯕ ꯍꯦꯟꯁꯥꯡꯗꯣ ꯀꯥꯎꯔꯦ
ꯊꯥꯔꯣꯏ
ꯊꯔꯣꯏ ꯍꯧꯖꯤꯛ ꯐꯪꯕ꯭ꯔꯣ
ꯔꯥꯔꯣꯏ ꯃꯇꯝꯅꯤ ꯀꯩꯅꯣ ꯐꯪꯗ꯭ꯔꯗꯤ ꯂꯧ ꯂꯤꯛꯕ ꯂꯧ ꯍꯨꯟꯕ ꯃꯇꯝꯅꯤ ꯀꯩꯅꯣ
ꯆꯠꯂꯣꯍꯦ ꯏꯁꯤꯡꯁꯨ ꯂꯩꯇꯕꯗꯣ
ꯂꯩꯔꯤꯕ ꯖꯒꯥꯗ ꯊꯥꯔꯣꯏ ꯌꯥꯝ ꯐꯪꯅꯕꯅꯦ ꯐꯪꯗꯕ꯭ꯔꯣ
ꯂꯩꯕ ꯆꯠꯄ꯭ꯔꯣ ꯀꯃꯥꯏꯅ ꯇꯧꯕ꯭ꯔꯣ
ꯍ
ꯂꯥꯛꯌꯦꯕ ꯏꯔꯝꯅꯤꯌꯦ
ꯎꯝ
ꯂꯩꯔꯗꯤ ꯌꯣꯛꯄꯒꯨꯝꯕꯗꯣ ꯑꯣꯏꯔꯝꯒꯅꯤ
ꯎꯝ
ꯑꯗꯨꯗꯤ ꯂꯧ ꯂꯧꯗꯦ ꯂꯧꯗꯦ ꯏꯁꯤꯡꯁꯨ ꯂꯩꯇꯦ ꯍꯥꯏꯕ
ꯂꯥꯎ ꯌꯥꯝ ꯂꯩ ꯅꯕꯥ
ꯊꯔꯣꯏꯁꯨ ꯍꯧꯖꯤꯛ ꯇꯥꯕ ꯃꯇꯝ ꯅꯠꯇꯦ ꯑꯗꯨꯁꯨ ꯊꯥꯔꯣꯏꯗꯣ ꯍꯧꯖꯤꯛ ꯌꯥꯝ ꯇꯥꯏꯔꫭꯏꯕꯥ
ꯀꯔꯝ ꯀꯥꯟꯗ ꯇꯥꯕ ꯃꯇꯝ ꯑꯣꯏꯗꯧ ꯅꯣ
ꯃ° ꯑꯦꯄ꯭꯭ꯔꯔꯤꯟ ꯃꯦ
ꯑꯗꯨꯗꯤ ꯌꯥꯝ ꯑꯗꯨꯝ ꯇꯥꯒꯅꯤ ꯑꯩꯈꯣꯏꯒꯤ ꯂꯧ ꯄꯦꯡꯕꯥ ꯃꯇꯝꯗꫭ꯫
ꯍꯥꯥꯍꯍ
ꯑꯩꯈꯣꯏꯒꯤ ꯂꯧ ꯄꯦꯡꯕꯥ ꯃꯇꯝꯗꯣ ꯂꯧꯒꯤ ꯅꯥꯄꯤ ꯂꯧꯊꯣꯛꯄ ꯃꯇꯝ ꯃꯇꯝꯗꯧ ꯑꯗꯨꯀꯥꯟꯗꯁꯨꯨꯝ ꯌꯥꯝ ꯂꯩꯕꯅꯦ
ꯆꯁ ꯅ ꯌꯥꯝ ꯑꯃ ꯈꯪꯉꯦꯀꯣ
ꯎꯝ ꯑꯩꯈꯣꯏ ꯂ ꯌꯥꯝ ꯆꯠꯂꯛꯑꯦ ꯑꯩꯈꯣꯏ ꯂꯒꯤ ꯇ꯭ꯔꯦꯛꯇꯔ ꯂꯩꯌꯦ ꯂ ꯌꯥꯝ
ꯑꯩꯈꯣꯏꯁ ꯆꯂꯦ
ꯇꯡꯂꯣꯝꯒꯤ ꯑꯣꯏꯗꯣꯏꯔꯥ ꯇꯝꯄꯥꯛꯀꯤ ꯂꯥꯎ ꯑꯣꯏꯕ꯭ꯔꯥ
ꯇꯝꯄꯥꯛꯂ ꯂꯩꯕ꯭ꯔꯣ
ꯆꯤꯡ ꯆꯤꯡ ꯂꯥꯎ ꯇꯝꯄꯥꯛ ꯂꯥꯎ ꯂꯩꯔꯗꯤ ꯇꯝꯄꯥꯛ ꯀꯤꯜꯍꯧ ꯑꯍꯨꯝ ꯇꯧꯋꯦ ꯆꯤꯡ ꯆꯤꯡꯗꯗꯤ ꯇꯧꯗ꯭ꯔꯦ ꯏꯔꯥꯡ ꯂꯥꯏꯕꯛꯀꯤ
ꯆꯦꯡꯒꯤꯗꯤ ꯂ ꯆꯦꯡꯒꯤꯗꯤ ꯂꯥꯡꯊꯣꯛꯈ꯭ꯔꯦ